ꯍꯜꯂꯣ
ꯀ꯭ꯔꯝ ꯀ꯭ꯔꯝ ꯄꯥꯂꯤꯒꯦ ꯃꯔ ꯄꯣ
ꯑꯩꯁ ꯌꯥꯝ ꯊꯥꯖꯗꯅ ꯐꯣꯟ ꯇꯧꯔꯛꯏꯗ ꯀꯔꯤ ꯅꯤꯡꯁꯤꯡꯉꯖꯥꯠꯅꯣ
ꯑꯁ ꯁꯨꯝ ꯅꯨꯡꯁꯤꯡꯉꯩꯅꯦꯅꯦ ꯃꯔꯨꯞ ꯎꯗ ꯀꯨꯏꯔꯦꯅ
ꯑꯁ ꯑꯩꯗꯤ ꯑꯩꯈꯣꯏ ꯒꯥꯗꯦ ꯂꯣꯏꯅ ꯀꯥꯎꯕꯤꯈ꯭ꯔꯕꯗꯤ ꯅꯤꯡ ꯅꯤꯡꯁꯤꯡꯕꯤꯔꯤ ꯌꯥꯥꯅꯤꯡꯅꯦ
ꯀꯥꯎꯗꯦꯗ ꯃꯔꯨꯞꯄꯨ ꯀꯩꯗꯧ ꯀꯥꯎꯗꯣꯏꯅꯣ ꯃꯔꯨꯞꯅ ꯇꯧꯕꯤꯕ ꯃꯌꯥꯝꯗꯨ ꯅꯤꯡꯁꯤꯡꯉꯤꯗ
ꯎꯝ ꯑꯩꯈꯣꯏꯗꯤ ꯃꯔꯨꯞꯅ ꯐꯣꯟ ꯈꯤꯇꯪ ꯇꯧꯔꯛꯀꯦꯗ ꯁꯤꯗ ꯑꯩꯈꯣꯏꯗꯤ ꯌꯥꯝ ꯅꯨꯡꯉꯥꯏꯅ ꯂꯩꯈ꯭ꯔ ꯃꯥꯅꯦ ꯅꯪ ꯐꯣꯟꯒ ꯇꯧꯕꯗꯤ ꯀꯥꯏꯗꯗꯅ ꯇꯧꯗ꯭ꯔꯕꯅꯤꯅ ꯃꯔꯨꯞ ꯑꯩꯈꯣꯏꯅ
ꯑꯦꯔꯥ ꯑꯩꯗꯤ ꯃꯔꯨ ꯑꯣꯏꯗꯤ ꯐꯣꯟ ꯄꯩꯁꯥ ꯌꯥꯎꯗꯕꯒꯤ ꯇꯧꯔꯛꯇꯕꯅꯤꯗ
ꯑꯦ ꯌꯦ ꯑꯗꯨꯃꯤ ꯃꯗ꯭ꯔ
ꯐꯣꯟ ꯄꯩꯁꯥꯒ ꯍꯥꯞ ꯉꯝꯗ꯭ꯔꯦ ꯍꯧꯖꯤꯛꯀꯥꯟꯁꯦ ꯄꯩꯁꯥ ꯄꯠ ꯇꯠꯂ ꯂꯥꯏꯔꯕꯗ ꯂꯣꯏꯔꯦ
ꯃꯅ ꯃꯔꯨꯞ ꯄꯥꯈꯪ ꯑꯣꯏꯉꯩ ꯄꯨꯟꯁꯤꯁꯤꯅꯦ ꯄꯩꯁꯥ ꯄꯥꯏꯗꯕ ꯍꯌꯦꯡ ꯍꯅꯨꯔꯀꯥꯟꯗꯅ ꯄꯥꯏꯔ ꯀꯥꯟꯗꯅ ꯃꯇꯝ ꯂꯩꯔꯣꯏꯗꯅꯤ ꯇꯧꯔꯤꯁꯦ
ꯃꯥꯅꯦ ꯃꯇꯝ ꯂꯩꯉꯩꯁꯤꯗꯅ ꯄꯩꯁꯥ ꯂꯩꯇꯕ ꯍꯧꯖꯤꯛ ꯇꯧꯔꯤꯁꯤꯦ ꯈ꯭ꯋꯥꯏ ꯂꯨꯕ ꯀꯦꯁꯅꯦ
ꯁꯦꯟ ꯁꯦꯟꯁꯦ ꯌꯥꯝ ꯗꯔꯀꯥꯔ ꯑꯣꯏꯅꯤ ꯃꯔꯨ ꯄꯩꯁꯥ ꯄꯥꯏꯕ ꯃꯤꯗꯗꯤ ꯀꯔꯤꯝ ꯈꯟꯊꯕ ꯑꯩꯈꯣꯏꯗꯗꯤ ꯑꯁ ꯌꯥꯝ ꯋꯥꯔꯦꯕꯣ
ꯑꯦ ꯁꯦꯟꯗꯅꯦ ꯍꯧꯖꯤꯛꯇꯤ ꯁꯦꯟꯃ ꯂꯩꯔꯗꯤ ꯉꯝꯗꯕ ꯂꯩꯇ꯭ꯔꯦ
ꯃꯥꯅꯦ ꯃꯥꯅꯦ ꯃꯔꯔ ꯑꯣꯏꯍꯤꯗꯁꯤ ꯍꯌꯦꯡ ꯄꯥꯏꯈꯠꯂꯛꯑꯒꯗꯤ ꯑꯩꯗꯤ ꯐꯣꯂꯦ ꯗꯦꯡꯒꯜꯂꯤ
ꯌꯥꯏꯅꯦ ꯚꯣꯠ ꯂꯦꯞꯄꯗ ꯑꯣ ꯊꯤꯀꯥ ꯑꯣꯏ ꯑꯣꯏꯅ ꯇꯧꯣ ꯆꯁꯦ ꯍꯥꯏꯕ꯭ꯔꯣ
ꯊꯤꯀꯥ ꯇꯧꯕꯅꯗꯤ ꯃꯔꯨꯞ ꯑꯩꯈꯣꯏꯅ ꯈꯜꯂꯤ ꯄꯩꯁꯥꯁꯦ ꯐꯪꯉꯣꯏꯅꯦ
ꯑꯦ ꯁꯪꯒꯠꯂꯔꯗꯤ ꯊꯤꯀꯥꯅ ꯍꯦꯟꯅ ꯐꯪꯗꯣꯏꯅꯤꯗ
ꯑꯗꯨ ꯍꯧꯖꯤꯛꯇꯤ ꯄꯩꯁꯥ ꯄꯥꯏꯒꯦ ꯃꯤ ꯇꯤꯟꯅꯒꯦ ꯍꯥꯏꯔꯗꯤ ꯊꯤꯀꯥ ꯇꯧꯕ ꯄꯣꯠ ꯂꯦꯞꯄ ꯕꯤꯖꯤꯅꯦꯁ ꯇꯧꯕꯁꯦ ꯁꯔ ꯁꯔ ꯊꯕꯛ ꯇꯧꯔꯒ ꯄꯩꯁꯥ ꯄꯥꯏꯅꯤꯉꯒꯗꯨ
ꯅꯠꯇ꯭ꯔꯒ ꯃꯔꯨꯞ ꯕꯤꯖꯤꯅꯦꯁ ꯑꯣꯏꯅ ꯍꯧꯗꯣꯛꯑꯁꯤ ꯍꯥꯏꯕ꯭ꯔꯣ
ꯑꯁ ꯌꯥꯝꯅꯅꯤ ꯃꯗꯨ ꯃꯗꯨꯒꯨꯝꯕ ꯄꯣꯠꯇꯨ ꯈꯟꯅꯒꯗꯕꯅꯤꯉꯤ
ꯈꯔ ꯆꯥꯎꯕ ꯑꯃꯇꯪ ꯇꯧꯔꯒ
ꯍꯦꯛ ꯆꯥꯎꯅ ꯍꯦꯛ ꯍꯧꯕꯗꯒꯤ ꯄꯛ ꯍꯧꯕꯗꯨꯁꯨ ꯃꯗꯨꯁꯨ ꯀꯌꯥ ꯅꯨꯡꯉꯥꯏꯔꯦ ꯑꯣꯏꯔꯣ ꯄꯤꯛꯅ ꯄꯤꯛꯅ ꯇꯞꯅ ꯇꯞꯅ ꯇꯧꯔꯛꯀꯗꯕꯅꯤ
ꯃꯥꯅ ꯃꯥꯅꯤ ꯈꯤꯇꯪ ꯄꯤꯛꯅ ꯈꯤꯇꯪ ꯆꯥꯎꯔꯛꯇꯧꯕ ꯑꯃ ꯇꯧꯔꯒ ꯃꯩ ꯗꯥꯎ ꯌꯥꯔꯗꯦ ꯍꯧꯕ ꯍꯥꯏꯕ ꯍꯧꯗꯣꯏꯅꯤ ꯃꯔꯨꯞ
ꯃꯥꯅꯤ ꯃꯥꯅꯦ ꯃꯔꯨꯞ ꯑꯁ ꯃꯔꯨꯞ ꯁꯔꯀꯥꯔꯒꯤ ꯅꯤꯌꯣꯝ ꯃꯌꯥꯝꯁꯨ ꯀꯤꯕꯒꯤꯅꯤꯀꯣ ꯅꯠꯇ꯭ꯔꯗꯤꯀꯣ ꯑꯃꯨꯛꯇꯪꯗ ꯍꯧꯒꯗꯕꯅꯤ ꯃꯔꯨꯞ
ꯀꯃꯥꯏꯅ ꯇꯧꯁꯦ ꯍꯥꯏ꯭ꯔꯣ ꯁꯨꯝ ꯂꯥꯏꯔ ꯂꯩꯔꯁꯤꯔꯣ
ꯌꯥꯏꯌꯦ ꯌꯥꯏꯌꯦꯦ ꯃꯗꯨ ꯃꯗꯨ ꯈꯟꯅꯕ ꯌꯥꯕ ꯄꯣꯠꯅꯤ ꯃꯔꯨꯞꯄꯨ ꯉꯁꯤ ꯀꯔꯤ ꯃꯇꯊꯦꯜ ꯆꯥꯕꯤꯔꯒꯦ
ꯑꯁ ꯑꯁꯤꯗꯤ ꯑꯁ ꯃꯥꯏꯔꯦꯟꯒ ꯃꯥꯏꯔꯦꯟ ꯑꯣꯏꯅ ꯇꯧꯔꯦ
ꯉꯥꯏ ꯌꯥꯎꯕꯤꯔꯛꯣ
ꯀꯔꯤꯕ
ꯉꯥ ꯌꯥꯎꯕꯤꯔꯛꯣ
ꯑꯁ ꯉꯥꯒ ꯆꯥꯗ ꯀꯨꯏꯔꯦꯗ ꯉꯝ ꯉꯔꯤ ꯑꯣꯏꯅ ꯊꯥꯏꯑꯦ ꯉꯥꯔꯤ ꯃꯍꯨꯠ
ꯏꯁꯃꯗꯨꯁꯨ ꯉꯥꯅꯤꯅꯦ ꯃꯔꯣ ꯉꯥ ꯑꯅꯝꯕ ꯍꯥꯏꯗꯨ ꯑꯗꯨꯅꯤꯅꯦ
ꯃꯥꯥꯅꯤ ꯃꯔꯦꯟꯗꯕꯨ ꯍꯥꯎꯕ ꯋꯥꯅꯤ ꯀꯥꯡꯁꯣꯏꯗꯗꯤ ꯍꯥꯎꯇꯣꯏꯅꯦ ꯑꯣꯏꯔꯣ ꯑꯗꯨꯃꯥꯏꯅ ꯊꯥꯛ
ꯑꯦ ꯃꯥꯏꯔꯤꯟ ꯑꯣꯏ ꯀ ꯀꯥꯡꯁ ꯍꯥꯜ
ꯀꯜꯂꯤ ꯑꯦꯅꯒꯦ ꯑꯣꯏꯔꯤꯕꯒꯁꯤ ꯖꯒꯣ
ꯀꯥꯅꯗꯤ ꯃꯔꯨ ꯍꯥꯎ ꯆꯥꯒꯗꯕꯅꯤ ꯑꯩꯗꯤ ꯍꯥꯎꯕꯗꯅꯤ ꯃꯔꯨ ꯍꯧꯖꯤꯛ ꯆꯥꯔꯤꯗꯤꯦ ꯑꯩꯅ ꯍꯥꯎꯊꯕ ꯆꯥꯗꯦ ꯃꯔꯨ ꯀꯩꯗꯤ
ꯃꯥꯅꯤ ꯅꯍꯥ ꯑꯣꯏꯔꯤꯕꯒꯤ ꯁꯨꯝ ꯆꯥꯕ ꯌꯥꯎ ꯋꯥꯅꯦ
ꯑꯗꯨꯗ ꯍꯧꯖꯤꯛꯇꯤ ꯏꯃꯥ ꯏꯄꯥꯅ ꯄꯤꯖꯔꯤꯕꯩ ꯅꯨꯡ ꯌꯥꯝ ꯅꯨꯡꯉꯥꯏꯔꯤ ꯃꯔꯨꯞ ꯈꯔ ꯂꯩꯔꯒꯗꯤ ꯈꯪꯗꯦ
ꯎꯝ ꯆꯩꯕ ꯏꯟꯁꯥꯡꯗꯤ ꯅꯠꯇ꯭ꯔꯦꯗ ꯆꯥꯔꯤꯕ ꯑꯩꯈꯣꯏꯅ ꯆꯥꯔꯤꯁꯤꯡꯁꯦ ꯀꯌꯥꯅ ꯌꯥꯅꯕ ꯍꯥꯏꯗꯅꯤ
ꯃꯥꯅꯦ ꯃꯥꯗꯣ ꯑꯁ ꯃꯤꯅ ꯇꯧꯅꯔꯤꯁꯤꯡꯁꯤꯗꯤ ꯅꯣꯡꯃꯒꯤ ꯀꯥꯟꯅꯕ ꯑꯁꯨꯛ ꯂꯧꯔꯦ ꯑꯁꯨꯛ ꯂꯧꯔꯦ ꯇꯧꯕꯅꯦ ꯑꯩꯈꯣꯏꯒꯤꯗꯤ ꯉꯁꯤ ꯅꯣꯡꯃꯒꯤ ꯄꯨꯛ ꯊꯥꯗꯗꯤ ꯌꯥꯔꯦ ꯃꯔꯨꯞ
ꯃꯥꯅꯦ ꯑꯗꯣ ꯃꯔꯨꯞꯇꯨ ꯖꯤꯝ ꯅꯨꯡꯒ ꯁꯥꯟꯅꯩ ꯍꯥꯏꯦꯅ ꯇꯥꯏ ꯀꯩꯀꯩꯁꯦ ꯀꯃꯥꯏ ꯀꯃꯥꯏꯅ ꯇꯧꯔꯒꯦ ꯖꯤꯝ ꯁꯥꯟꯅꯗ꯭ꯔꯕꯣ ꯍꯧꯖꯤꯛꯀꯥꯟꯗꯤ
ꯑꯩꯁ ꯃꯔꯨꯞ ꯖꯤꯝ ꯁꯥꯟꯅꯔꯤꯁꯦ ꯌꯥꯝꯅ ꯐꯅꯤꯡꯅ ꯁꯥꯟꯅꯔꯨꯕ ꯅꯠꯇꯦ ꯑꯩꯒꯤ ꯄꯨꯛꯇꯣ ꯑꯗꯨ ꯂꯩꯀꯥꯏꯒꯤ ꯃꯤ ꯑꯃꯝꯇꯅ ꯑꯩꯉꯣꯟꯗ ꯄꯥꯈꯪꯅꯦꯁꯦ ꯊꯥꯖꯕꯤꯗ꯭ꯔꯦꯅꯦ ꯃꯔꯨꯞ
ꯍꯔꯅ ꯀꯪꯕꯗ ꯅꯨꯄꯤ ꯊꯤꯌꯣ ꯃꯥꯜꯂꯕꯕꯀꯥꯏ ꯂꯩꯀꯥꯏ ꯃꯤꯁꯤꯕꯨ
ꯑꯗꯨꯅꯤ ꯃꯔꯨꯞ ꯁꯝꯅꯒ ꯈꯔ ꯀꯦꯟꯁꯤꯜꯂꯦ ꯄꯨꯛꯅꯒ ꯆꯥꯎꯊꯣꯔꯛꯑꯦ ꯇꯧꯔꯤꯁꯦ ꯃꯤꯅ ꯀꯤꯇ ꯋꯥꯡꯕꯨꯅꯦ ꯑꯁ ꯃꯤꯅꯒ ꯎꯕꯗ ꯃꯥꯥꯏꯒꯦ ꯈꯣꯡꯝ ꯆ ꯂ ꯌꯥꯝꯕ ꯀ ꯀꯇꯅꯤꯗ
ꯑꯦ ꯃꯔꯨꯞ ꯂꯩꯀꯥꯏ ꯅꯨꯄꯤ ꯂꯛꯅꯔꯗꯤ ꯑꯗꯨ ꯑꯣꯏꯅ ꯂꯧꯅꯕ ꯇꯧꯔꯣ ꯀꯥꯟꯅꯗꯦ
ꯏ ꯄꯤꯒ ꯅ ꯊꯅꯤꯂ ꯂ ꯂꯥꯡꯅꯔꯖ ꯃꯔꯔꯕꯅ ꯍꯥꯏꯔꯅꯤ
ꯃꯆꯟꯅꯨꯄꯤꯒꯨꯝꯕꯉ ꯃꯆꯟꯅꯨꯄꯤꯒ ꯂꯩꯔꯗꯤ ꯃꯨꯛ ꯅꯍꯥꯒ ꯂꯛꯅꯔꯗꯤ ꯃꯆ ꯃꯨꯛ ꯅꯍꯥꯒꯤ ꯃꯆꯟꯅꯨꯄꯤꯗꯨ ꯀꯣꯏꯔꯣ
ꯑꯗꯨ ꯃꯗꯨ ꯌꯦꯡꯕ ꯌꯥꯕꯖꯥꯠꯅꯤ ꯃ꯭ꯔꯣ ꯈꯪꯗꯦ ꯇꯧꯔꯤꯁꯦ ꯅꯨꯄꯤꯒ ꯅꯨꯄꯤꯒ ꯐꯪꯗꯧ ꯃꯥꯟꯁꯤꯜꯂ ꯗꯅ ꯃꯔꯨꯞ ꯑꯩꯁꯤꯦ ꯖꯤꯝ ꯑꯣꯏꯅ ꯈꯔ ꯈꯔ ꯆꯠꯂꯁꯤꯔꯦ ꯍꯥꯏꯅ ꯄ꯭ꯔꯣꯇꯤꯟꯒ ꯂꯩꯁꯜꯂꯨꯔꯕꯅꯤꯅ ꯃꯔꯨꯞ ꯍꯟꯗꯛꯇꯤ
ꯎꯝ ꯄ꯭ꯔꯣꯇꯤꯟꯗ ꯆꯥꯔꯒ ꯖꯤꯟ ꯑ ꯁꯨꯌꯥ ꯆꯠꯇꯕꯤ ꯍꯧꯔꯕ꯭ꯔꯥ
ꯃꯗꯨꯁꯨ ꯃꯗꯨꯁꯨ ꯇꯧꯗꯕ ꯅꯠꯇꯦ ꯄꯣꯇꯤꯟꯗꯨ ꯊꯛꯆꯤꯜꯂꯨꯔꯅꯤ ꯑꯗꯣ ꯑꯗꯨꯒ ꯆꯠꯄ ꯇꯜꯂꯛꯇꯨꯅ ꯇꯨꯝꯃ ꯂꯩꯊꯣꯛꯄ ꯑꯗꯩꯗꯤ ꯐꯖꯔꯦ
ꯐꯖꯅ ꯍꯟꯊꯔꯝꯃꯅꯤ ꯑꯗꯨꯗꯤ
ꯦ ꯅꯨꯃꯤꯠ ꯍꯨꯝꯅꯤꯃꯨꯛ ꯁꯨꯔꯦ ꯃꯔꯨꯞ ꯟ ꯆꯠꯄ ꯀꯦ ꯖꯤ ꯑꯃ ꯍꯦꯟꯒꯠꯂꯦ
ꯑꯩꯅꯦ ꯖꯤꯝ ꯆꯠꯂꯒ ꯍꯦꯟꯀꯠꯅꯔꯗꯤꯦ
ꯄꯥꯗꯅꯕ ꯆꯠꯄꯅꯤ ꯃꯔꯨꯞ ꯑꯗꯨꯕꯨ ꯑꯩꯒꯤꯗꯤ ꯀꯦꯖꯤ ꯑꯃ ꯑꯣꯏꯅ ꯍꯥꯞꯀꯠꯂꯛꯑꯦ ꯍꯧꯖꯤꯛ ꯑꯩ ꯃꯊꯥ ꯁꯥꯕ ꯍꯧꯔꯦ ꯃꯔꯨꯞ
ꯎꯝ ꯑꯗꯨ ꯃꯔꯨꯞ ꯍꯣꯏꯔꯝꯗꯨꯗꯤ ꯆꯤꯡ ꯀꯥꯕ ꯑꯃꯝꯒ ꯂꯩꯇ꯭ꯔꯣ
ꯂꯩꯑ ꯂꯩꯌꯦ ꯑꯁ ꯃꯔꯨꯞ ꯎꯝ ꯑꯩꯅ ꯀꯟꯕꯅꯗ ꯁꯤ ꯌꯥꯝ ꯂꯩꯕꯖꯅꯤꯗ ꯆꯤꯟꯖꯥꯛꯁꯤ ꯀꯛꯊꯔꯒꯦꯅ ꯈꯜꯂꯨꯏ ꯅꯨꯡꯗꯥꯡꯗ ꯉꯥ ꯍꯦꯛ ꯊꯣꯡꯖꯤꯜꯂꯛꯀꯅꯤ
ꯖꯥꯔꯤ ꯆꯩ ꯂꯩꯔ
ꯊꯔꯨꯕ ꯑꯍꯟꯁꯤꯡꯗꯨꯅ ꯑꯍꯥꯎꯕ ꯆꯥꯅꯤꯡꯕꯅꯤꯅ ꯑꯩꯁꯨ ꯑꯗꯨꯝ ꯌꯥꯎꯔꯦ ꯆꯥꯕꯗꯩ ꯏꯆꯥ ꯆꯥꯗꯣꯔꯤꯅꯤ ꯇꯧꯕꯔꯤꯁꯦ
ꯑꯅꯦꯅꯦ ꯑꯍꯥꯎ ꯊꯣꯡꯅꯕꯃꯤꯅ ꯍꯦꯛꯇ ꯆꯥꯅꯤꯡꯕꯗꯨꯅꯤꯅꯦ ꯇꯧꯔꯤꯁꯦ
ꯃꯥꯅꯦ ꯃꯃꯤꯡꯅ ꯃꯣꯏꯗ ꯅꯃꯥꯟꯅ ꯃꯣꯏꯗ ꯄꯥꯟꯕ ꯆꯥꯕꯗ ꯑꯩꯅ ꯆꯥꯔꯔꯕꯅꯤ ꯇꯧꯔꯤꯁ
ꯑꯗꯣ ꯃꯔꯨꯞꯅ ꯊꯣꯡꯕ ꯏꯟꯁꯥꯡꯗꯨꯁꯨ ꯍꯥꯎꯕꯅꯤ ꯅꯣꯡ ꯐꯗꯣꯛꯁꯨ
ꯑ ꯃꯥꯅꯦ ꯃꯥꯅꯦ ꯃꯔꯨꯞ ꯑꯩꯈꯣꯏꯗꯤ ꯍꯧꯖꯤꯛ ꯊꯣꯡ ꯊꯥꯛꯄꯗ ꯌꯥꯝ ꯍꯩꯇꯕ ꯌꯥꯕ ꯅꯠꯇꯦ ꯑꯦ ꯋꯥꯅꯀꯅ ꯃꯤ ꯌꯥꯝ ꯋꯥꯍꯜꯂꯣꯏꯗꯣꯧꯔꯤꯕꯅꯦ
ꯃꯥꯅꯤꯅꯦ ꯑꯣ ꯃꯔꯨꯞ ꯁꯤꯗ ꯂꯩꯔꯤꯉꯩꯗ ꯂꯩꯃꯤꯟꯅꯔꯤꯉꯩꯗ ꯆꯤꯡ ꯀꯥꯕꯗꯣ ꯅꯤꯡꯁꯤꯡꯉꯤꯕ
ꯅꯤꯡꯁꯤꯡꯉꯅꯦ ꯃꯔꯨꯞ ꯃꯔꯨꯞꯄꯨ ꯍꯧꯖꯤꯛ ꯆꯤꯡ ꯀꯌꯥ ꯀꯥꯗ꯭ꯔꯕꯣ ꯑꯗꯣꯝꯗ
ꯀꯥꯗꯦꯗ ꯀꯟꯗꯅ ꯇꯨꯝꯕ ꯆꯥꯕ ꯇꯧ ꯂꯩꯔꯦ
ꯑꯦ ꯃꯔꯨꯞ ꯀꯥꯒꯗꯅꯤ ꯆꯤꯡꯗꯤ ꯑꯩꯗꯤ ꯁꯤꯗ ꯇꯟꯕꯨ ꯇꯟꯗꯨꯗ ꯑꯩꯗꯤ ꯉꯥꯛ ꯇꯪ ꯐꯂ ꯍꯥꯏꯛꯇ ꯀꯥꯔꯕꯅꯤ ꯝꯧꯔꯁꯨ
ꯑꯩꯒꯤ ꯆꯤꯡ ꯀꯥꯐꯝꯁꯦ ꯈꯤꯇꯪ ꯂꯥꯞꯄꯁꯤꯗ ꯃꯔꯨꯞ ꯀꯥꯗꯕꯅꯤꯅꯤ ꯁꯟꯗꯦꯒꯨꯝ ꯅꯣꯡꯃꯥꯏꯖꯤꯡ ꯅꯨꯃꯤꯠꯀꯨꯝꯕ ꯀꯩꯅꯣꯝꯇ ꯀꯥꯒꯦꯗꯤ ꯈꯜꯂꯤ ꯑꯗꯨ ꯅꯣꯡꯁꯦ ꯋꯦꯗꯔꯁꯦ ꯌꯥꯗꯦꯅꯦ ꯈꯟꯕ ꯈꯜꯂꯗꯤ ꯍꯦꯛꯇ ꯀꯩꯅꯣꯝ ꯇꯧꯔꯛꯏꯅꯦ
ꯃꯗꯨ ꯆꯤꯡ ꯃ ꯀꯥꯗꯁꯨꯛ ꯁꯥꯖꯦꯜ ꯈ
ꯑꯦ ꯁꯥꯖꯦꯜꯗ ꯇꯧꯋꯤꯗ ꯅꯨꯡꯇꯤꯒꯤ ꯁꯣꯏꯗꯣꯏ ꯌꯥꯕ ꯅꯠꯇꯦ
ꯄꯥꯈꯪ ꯄꯥꯈꯪ ꯑꯔꯝꯃꯤ ꯃꯔꯣ ꯁ ꯀ ꯊꯔꯥ ꯍꯦꯛ ꯂꯥꯏꯊꯈꯤꯕꯗ ꯑꯔꯤꯕ ꯍꯥꯏꯕ ꯑꯃꯥꯎ ꯇꯞꯁꯜꯂꯗꯧꯅꯤ ꯃꯅꯤꯡꯗ
ꯎꯝ ꯌꯥꯎꯒꯗꯕ ꯀꯨꯏꯗ꯭ꯔꯕꯅꯤꯅꯦ ꯑꯗꯨꯁꯨ
ꯈꯨꯗꯣꯡꯊꯤꯕ ꯈꯨꯗꯣꯡꯊꯤꯕ ꯅꯪꯗ꯭ꯔꯕ ꯃꯔꯨꯞ ꯁꯥꯖꯦꯜ ꯑ ꯁꯦꯝꯁꯣ
ꯎꯝ ꯁꯝꯅ ꯃꯔꯔꯣ ꯅ ꯃ ꯀꯦꯟꯖꯤꯂ
ꯍꯧꯖꯤꯛꯇꯗꯤ ꯃꯔꯨ ꯌꯥꯝꯅ ꯍꯥꯏꯅꯔꯨꯔꯣꯏ ꯁꯤ ꯃꯊꯥꯁꯦ
ꯐꯔꯤꯅꯦ ꯑꯩꯒꯤꯗꯨꯗꯤ ꯌꯥꯗ꯭ꯔꯦ
ꯃꯔꯨꯞ ꯂꯨ ꯑꯣꯏꯅ ꯀꯣꯞꯊꯣꯛꯑꯒ ꯂꯩꯕꯅꯤ ꯐꯝ
ꯉꯔꯥꯡꯁꯤ ꯀꯔꯤꯒꯤꯅꯣ ꯈꯪꯗꯦ ꯅꯨꯡꯗꯥꯡ ꯑꯨꯝ ꯍꯧꯒꯠꯂ ꯍꯧꯒꯨꯠꯂꯝꯗꯥꯏꯗ ꯑꯀꯣꯛꯁꯦ ꯍꯥꯀꯖꯕ ꯑꯗꯨꯝ ꯇꯧ ꯂꯩꯕ
ꯑꯣ ꯃꯔ ꯑꯩꯗꯤ ꯑꯗꯣ ꯌꯨꯝꯗ ꯆꯠꯄ ꯗꯗꯒꯤ ꯁꯝ ꯍꯧꯨꯖꯤꯛ ꯁꯨꯡꯦꯟ ꯆꯦꯟꯈꯤꯗ꯭ꯔꯦ ꯀꯝꯗꯧꯔꯤꯅꯣ ꯈꯪꯗ꯭ꯔꯦ
ꯑꯁ ꯑꯗꯨꯗꯣ ꯋꯦꯗꯔꯅꯁꯨ ꯑꯣꯏꯔꯝꯕ ꯌꯥꯏ
ꯑꯗꯣ ꯃꯗꯥꯏꯒꯤ ꯑꯗꯥꯏꯒꯤ ꯏꯁꯤꯡꯗꯣ ꯐꯤꯖꯤ ꯏ ꯌꯥꯝ
ꯑꯦ ꯈꯔꯗꯤ ꯌꯥꯎꯔꯦ ꯌꯥꯎꯗꯦ ꯍꯥꯏ ꯗꯤ ꯌꯥꯔꯣꯏ ꯁꯤꯁꯤꯡꯁꯦ
ꯑꯩ ꯑꯗꯨꯗ ꯂꯩꯔꯤꯀꯥꯟꯗꯗꯤ ꯌꯥꯝꯅ ꯀꯦꯟꯕꯅꯦ ꯑꯗꯣ ꯌꯨꯝ ꯆꯠꯄꯗꯒꯤ ꯍꯧꯖꯤꯛ ꯁꯝ ꯑꯃꯒ ꯑꯅꯤꯒꯛ ꯀꯦꯟꯕꯁꯤ ꯅꯠꯇꯅ ꯀꯩꯁꯨ ꯀꯦꯟꯗ꯭ꯔꯦꯕ
ꯑꯁ ꯑꯗꯨ ꯌꯥꯝ ꯐꯩꯅꯦ ꯑꯩꯗꯤ ꯉꯔꯥꯡꯥꯡ ꯇꯨꯝꯉꯥꯏꯗ ꯍꯥꯒꯠꯂꯕꯅꯤꯗꯅ ꯍꯧꯒꯠꯂꯕꯅꯤ
ꯑꯗꯣ ꯅꯣꯏ ꯁꯝꯄꯨꯁꯨ ꯀꯌꯥ ꯂꯨꯖꯗꯦ ꯍꯧꯖꯤꯛ ꯑꯩꯅ ꯇꯧꯔꯤꯁꯤꯦ ꯆꯍꯤꯗꯤ ꯅꯨꯡꯇꯤꯒꯤ ꯂꯨꯖꯔꯦ ꯆꯍꯤ ꯂꯨꯖꯕꯁꯤꯁꯨ ꯀꯣꯛ ꯌꯥꯝ ꯏꯪꯉꯦꯅ
ꯎꯝ ꯆꯤꯡꯍꯤꯁꯤꯕꯣ ꯀꯩꯀꯩ ꯃꯆꯜ ꯍꯥꯞꯅꯒꯦ ꯑꯩꯁꯨ ꯃꯆꯟ ꯅꯣꯦꯖꯦꯟꯁꯤꯅꯤ ꯀꯌꯥꯂ
ꯑ ꯃꯗꯨꯗ ꯐꯪ ꯑꯗꯨꯗ ꯑꯃꯠꯇ ꯐꯪꯉꯣꯏ ꯃꯔꯣꯏꯁꯤꯗ ꯍꯥꯞ ꯄꯤꯁꯤꯡꯁꯦ ꯍꯩꯕꯤ ꯃꯅꯥ ꯄꯨꯡꯗꯣꯟ ꯃꯅꯥ ꯑꯗꯒꯤ ꯀꯔꯤ ꯌꯥꯝꯅ ꯌꯥꯝꯅ ꯀꯩ ꯀꯩꯅꯣ ꯍꯥꯏ ꯃꯔꯨ ꯑꯩꯈꯣꯏꯒꯤ ꯏꯃꯥꯅ ꯐꯨꯠꯄꯤꯕꯅꯦ ꯑꯩꯗꯤ ꯍꯩꯇꯦ ꯆꯦꯡꯍꯤ ꯆꯦꯡꯦꯡ ꯆꯦꯡꯗꯒꯤ ꯂꯧꯕ ꯃꯍꯤꯗꯨꯅꯦ ꯇꯧꯔꯒ ꯑꯩꯈꯣꯏꯒꯤ ꯂꯩꯕꯥꯛꯅ ꯁꯥꯕ ꯑ ꯁꯐꯨꯗ ꯃꯔꯣ ꯑ ꯐꯖꯅ ꯐꯨꯠꯂꯦ ꯑꯗꯨꯒ ꯃꯍꯤꯗꯣ ꯅꯨꯃꯤꯠ ꯑꯗꯨꯝ ꯅꯨꯃꯤꯠ ꯃꯉꯥꯅꯤ ꯇꯔꯨꯛꯅꯤ ꯑꯗꯨꯝ ꯂꯦꯞꯇꯅ ꯂꯨꯖꯕ ꯀꯣꯠꯅꯩ ꯃꯔꯨꯞ
ꯎꯝ ꯑꯗꯨꯒꯤꯗꯨꯕꯨꯣ ꯅꯨꯃꯤꯠ ꯀꯌꯥꯅꯤꯃꯨꯛ ꯄꯨꯝꯍꯜꯂꯒ ꯃꯣꯏꯁꯤꯡ ꯑꯁꯥꯕꯗ ꯑꯃꯨꯛ ꯁꯥꯎꯍꯟꯒꯦ ꯈꯪꯕ꯭ꯔꯥ
ꯃꯔꯨꯨꯞ ꯑꯩꯒꯤꯗꯤ ꯁꯨꯃꯥꯏꯅ ꯇꯧꯏ ꯑꯝꯇꯪ ꯊꯣꯠꯇꯣꯛꯈꯤꯕꯁꯦ ꯁꯤꯖꯤꯅ ꯅꯨꯃꯤꯠ ꯑꯗꯨꯝ ꯇꯔꯨꯛꯅꯤ ꯃꯨꯛꯇꯤ ꯑꯗꯨꯝ ꯆꯠꯂꯦ ꯃꯔꯨꯞ ꯑꯗꯨꯒ ꯇꯔꯨꯛꯅꯤꯃꯨꯛ ꯂꯩꯔꯛꯑꯒꯗꯤ ꯃꯅꯝ ꯈꯔ ꯅꯝꯊꯤꯔꯛꯄ ꯍꯧꯔꯛꯄꯗꯣ ꯄꯨꯝꯕꯗꯤ ꯀꯦꯁꯨ ꯀꯥꯏꯗꯤ ꯑꯗꯨ ꯃꯅ ꯆꯦꯟꯗ꯭ꯔꯤꯉꯩꯒꯤꯗꯤ ꯄꯨꯝꯃꯗꯨ ꯀꯩꯁꯨ ꯀꯥꯏꯗꯦ ꯑꯗꯨꯒ ꯄꯨꯝꯃꯀꯥꯟꯗ ꯃ ꯅꯝꯊꯤꯔꯛꯑꯒꯗꯤ ꯑꯅꯧꯕ ꯑꯃꯃꯨꯛ ꯐꯨꯠꯂꯦ ꯅꯧꯅ ꯑꯃꯨꯛ
ꯑꯣ ꯑꯩꯁꯨ ꯉꯁꯤꯗꯒꯤ ꯈꯔ ꯐꯨꯠꯀꯦ ꯇꯧꯕꯅꯦ ꯑꯗꯨꯗꯣ ꯃꯅꯥ ꯃꯁꯤꯡ ꯂꯩꯗ ꯑꯣꯏꯅ ꯃꯤꯊꯤ ꯃꯔꯨꯗꯣ ꯍꯥꯞꯄ ꯐꯩ ꯍꯥꯏ ꯑꯗꯨꯝꯇ ꯇꯧꯔꯒ ꯐꯨꯠꯀꯦ ꯈꯜꯂꯤꯃꯤꯅꯦ ꯑꯩꯁꯨ
ꯑꯥ ꯑꯥ ꯃꯦꯊꯤ ꯃꯦꯊꯤ ꯃꯔꯨꯗꯤ ꯌꯥꯝ ꯐꯩ ꯑꯗꯨꯒ ꯁꯝ ꯀꯦꯟꯕꯁꯦ ꯑꯃꯔꯣꯝꯗ ꯀꯩꯅꯣꯒꯨꯝꯕ ꯋꯥꯠꯄꯅꯁꯨ ꯌꯥꯝꯅ ꯇꯧꯕꯅꯤꯀꯣ ꯄ꯭ꯔꯣꯇꯤꯟꯒꯨꯝꯕ ꯋꯥꯠꯄꯅꯁꯨ ꯄꯇꯤꯟ ꯀꯨꯨꯝꯕꯁꯦꯁꯤꯤꯟꯖꯥꯛꯛꯇꯣ ꯑꯣꯏꯔ ꯌꯥꯔꯤꯈꯩ ꯍꯥꯞꯅꯕ ꯍꯣꯠꯅꯕ
ꯎꯝ ꯑꯗꯣ ꯑꯩꯅ ꯃꯃꯥꯡꯗ ꯅꯪꯅ ꯍꯥꯏꯗꯅ ꯂꯩꯈꯤꯕ ꯁꯝ ꯀꯦꯟꯕꯩ ꯒꯨꯂꯤꯗꯣ ꯊꯥ ꯃꯨꯛꯀꯤ ꯂꯩꯔ ꯑꯗꯨ ꯆꯥꯊꯣꯛꯑꯗꯔꯥ ꯈꯜꯂꯤꯃꯤꯅꯦ
ꯑꯦ ꯑꯗꯨꯗꯤ ꯂꯦꯞꯀꯨꯅꯣ ꯃꯔꯨ ꯑꯩꯒꯤꯗꯤ ꯑꯩ ꯌꯨꯝꯗ ꯆꯠꯄꯗꯒꯤ ꯀꯦꯟꯈꯤꯗ꯭ꯔꯦꯅ ꯑꯩꯒꯤꯗꯤ ꯆꯥꯈꯤꯗ꯭ꯔꯦꯕ
ꯑꯥ
ꯑꯩꯗꯤ ꯍꯧꯖꯤꯛ ꯑꯩꯒꯤꯗꯤ ꯆꯦꯡꯍꯤ ꯈꯛꯇꯅꯦ ꯑꯩꯅ ꯍꯧꯖꯤꯛ ꯁꯤꯖꯤꯟꯅꯔꯤꯁꯦ ꯑꯇꯩ ꯀꯔꯤꯝ ꯁꯤꯖꯤꯟꯅꯗ꯭ꯔꯦ ꯑꯗꯣ ꯁꯝꯗꯦ ꯌꯥꯝꯅ ꯀꯦꯟꯗ꯭ꯔꯦꯕ
ꯑꯥ
ꯊꯝꯝꯕꯨ ꯈꯒ ꯃꯌꯣꯟꯕꯨ ꯈꯔ ꯈ ꯆꯣꯡꯉꯤ ꯑꯗ ꯁꯝꯁꯨ ꯁꯅꯌꯥꯝ ꯁꯥꯡꯉꯦ ꯑꯗꯨ ꯀꯩꯁꯨ ꯀꯦꯟꯈꯤꯗ꯭ꯔꯦ ꯑꯗꯣ ꯑꯗꯨꯗ ꯂꯩꯕ ꯒꯤ ꯋꯦꯗꯔꯗꯨꯅꯁꯨ ꯑꯣꯏꯕꯖꯥꯠꯅꯤꯗ ꯑꯌ ꯑꯌꯪ ꯑꯁꯥꯗꯨꯅꯁꯨ
ꯎꯝ ꯑꯗꯨꯗꯤ ꯑꯩ ꯍꯌꯦ ꯍꯣꯔꯦꯟꯗꯒꯤ ꯒꯨꯂꯤꯗ ꯊꯥꯃꯨꯛꯀ ꯂꯩꯔꯦ ꯑꯗꯨꯃ ꯆꯥꯊꯣꯛꯑꯒꯦ
ꯁꯥꯊꯣ ꯁꯥꯊꯣ ꯑꯣꯏ ꯌꯥꯏꯒꯩ ꯆꯅꯥꯒꯨꯝꯕ ꯑꯗꯒꯤ ꯈꯔ ꯈꯔ ꯆꯤꯟꯖꯥꯛ ꯑꯐꯕ ꯆꯅꯥꯒꯨꯝꯕ ꯍꯋꯥꯏꯒꯨꯝꯕꯁꯦ ꯌꯥꯔꯤꯈꯩ ꯆꯥꯅꯕ ꯍꯣꯠꯅꯕ
ꯑꯣ ꯍꯣꯏꯅꯦ ꯑꯌꯨꯛꯇꯣ ꯑꯗꯨꯃ ꯐꯂꯣ ꯉꯁ ꯆꯅꯥꯒꯨꯝꯕꯗ ꯆꯠ ꯏꯜꯂꯗꯤ ꯈꯔ ꯋꯥꯈꯟꯁꯤꯦ ꯅꯨꯡꯉꯥꯏꯗꯧ ꯃꯥꯜꯂꯦ
ꯎꯝ ꯑꯌꯨꯛꯇ ꯆꯅꯥ ꯑꯗꯨꯁꯨ ꯇꯤꯡꯉꯒ ꯆꯥꯕ ꯑꯗꯒꯤ ꯑꯀꯪꯕ ꯑꯣꯏꯅ ꯆꯥꯒꯦ ꯀꯅ ꯍꯥꯏꯐꯦꯠ ꯊꯥꯎꯗ ꯀꯥꯕꯛ ꯊꯥꯕꯛ ꯉꯥꯎꯊꯣꯛꯑꯒ ꯇꯤꯜꯍꯧ ꯃꯆꯦꯠ ꯑꯃ ꯀꯔꯤ ꯑꯃ ꯁꯣꯏꯁꯤꯜꯂꯒ ꯃꯔꯣ ꯑꯇꯩ ꯀꯅꯤ ꯊꯣꯏꯖꯤꯜꯂꯒ ꯆꯥꯕꯤꯕꯦ ꯑꯁ ꯌꯥꯝꯅ ꯍꯥꯎꯕꯅꯤ ꯃꯔꯨꯞ ꯑꯗꯨꯗ
ꯍꯣꯏꯅꯦ ꯕ꯭ꯔꯦꯛꯐꯥꯁꯀꯤ ꯃꯍꯠꯇ ꯑꯌꯨꯛꯇꯣ ꯑꯗꯨ ꯈꯔꯁꯨ ꯏꯈ꯭ꯔꯗꯤ ꯆꯥꯛ ꯂꯥꯃ ꯈꯔ ꯐꯅꯤ
ꯍꯣꯏ ꯍꯣꯏ ꯑꯗꯨꯒ ꯑꯊꯨꯝꯕꯁꯤ ꯑꯃꯗꯤꯗꯤ ꯁꯨꯡꯆꯥꯌꯥ ꯆꯥꯕꯤꯔꯨꯔꯅꯨ ꯑꯊꯨꯝ ꯍꯦꯛ ꯆꯥꯔꯤꯈꯩ ꯁꯝ ꯌꯦꯟꯕꯗꯤ ꯑꯗꯨꯝ ꯍꯦꯜꯂꯅꯤ ꯃꯔꯨ ꯃꯥꯏꯗ ꯎꯔꯤꯡ ꯊꯣꯛꯄ ꯁꯝ ꯀꯦꯟꯕꯕꯁꯤ ꯑꯊꯨꯝꯕꯕꯁꯤꯅ ꯂꯣꯏ ꯊꯣꯛꯍꯟꯕ ꯉꯥꯛꯇꯅꯤ
ꯑ ꯑꯗꯨꯨꯝꯕ ꯍꯥꯏꯔꯒ ꯆꯥꯔꯔꯣꯏꯅ ꯇꯧꯧꯕꯅꯦ ꯍꯦꯛꯇ ꯂꯩ ꯆꯥꯡꯉ ꯂꯩꯇꯅ ꯕꯤꯁꯀꯨꯠ ꯀꯨꯝꯕ ꯀꯔꯤꯒꯨꯝꯕꯁꯦ ꯑꯌꯨꯛꯇꯤ ꯍꯦꯛ ꯆꯥꯁꯤꯟꯈꯤꯕ
ꯕꯤꯁꯀꯨꯠꯀꯥꯁꯦ ꯑꯍꯟꯅ ꯀꯩꯅ ꯆꯥꯕꯅꯦ ꯑꯩꯈꯣꯏꯗꯗꯤ ꯌꯥꯔꯤꯈꯩ ꯃꯁꯤ ꯆꯥꯗꯕꯅꯗꯤ ꯐꯩꯀꯣ
ꯍꯥꯏꯅꯤ ꯑꯐꯕ ꯑꯝꯇ ꯌꯥꯎꯗ꯭ꯔꯤꯅꯦ ꯆꯥꯕ ꯌꯥꯕ ꯍꯣꯡꯕꯗ
ꯑꯗꯨꯗ ꯂꯩꯔꯤꯈꯩꯒꯤꯗꯤ ꯑꯩꯈꯣꯏꯗꯤ ꯄꯨꯛ ꯊꯟꯅꯅꯕ ꯆꯥꯕꯅꯤꯅ ꯖꯣꯇꯣꯟ ꯂꯣꯏ ꯇꯧꯕ ꯉꯝꯗꯦ ꯃꯗꯨꯅ ꯁꯝꯗꯁꯨ ꯈꯔ ꯇꯥꯏꯅꯔꯄ ꯇꯅꯤꯗꯧꯔ
ꯎꯝ ꯌꯥꯗ꯭ꯔꯦ ꯁ
ꯆꯤꯟꯖꯥꯛꯇꯨꯁꯨ ꯈꯔ ꯁꯥꯖꯦꯟ ꯇꯧꯗ꯭ꯔꯗꯦ ꯑꯗꯨ ꯃꯔꯨꯞ ꯖꯤꯝ ꯅꯨꯡꯒꯗꯣ ꯈꯔ ꯆꯠꯅꯕ ꯍꯣꯠꯅꯁꯤ ꯑꯦꯛꯖꯥꯝꯒꯗ ꯆꯠ ꯆꯠ ꯐꯥꯎꯔꯣꯅꯦ ꯃꯔꯨꯞ
ꯑꯦ ꯍꯟꯗꯛꯇꯤ ꯁꯣꯏꯗ꯭ꯔꯕꯅꯤ ꯍꯟꯗꯛꯇꯤ ꯐꯥꯎꯔꯗꯕꯅꯤ
ꯑꯗꯣ ꯑꯦꯛꯖꯥꯝꯗꯣ ꯍꯧꯖꯔꯛꯑꯗꯤ ꯃꯔꯨꯞꯅ ꯈꯜꯂꯤꯕꯈꯩꯗꯣ ꯂꯣꯏ ꯅꯤꯡꯕ ꯊꯨꯡꯂꯣꯏꯅꯤꯡꯉꯤ
ꯃꯥꯅꯤ ꯃꯥꯅꯤ ꯍꯟꯗꯛꯇꯤ ꯁꯣꯏꯗꯅ ꯐꯥꯎꯔꯗꯕꯅꯤ ꯁꯣꯏꯕꯄꯣꯠꯇꯦ
ꯊꯥ ꯑꯅꯤꯃꯨꯛꯇꯤ ꯂꯩꯕꯩ ꯃꯔꯨ ꯑꯦꯛꯖꯥꯝ ꯄꯔꯤꯈꯥꯒꯤ ꯃꯇꯝꯖꯦ
ꯑꯥ ꯊꯥ ꯑꯅꯤꯃꯨꯛ ꯑꯗꯨꯃꯥꯏꯅ ꯍꯥꯏ ꯌꯥꯔꯦ ꯋꯥꯔ ꯄꯗꯤꯕꯁꯤꯂ ꯇ꯭ꯔꯦ ꯊꯥꯅꯤ ꯑꯩꯁꯦ ꯈꯪꯍꯧꯔꯣꯏꯗꯅ ꯐꯖꯖꯥ ꯍꯧꯖꯤꯛꯀꯤꯗꯅꯦ ꯎꯝ ꯑꯁꯤ ꯇꯥꯡ ꯀꯨꯟꯊ꯭ꯔꯥ ꯌꯧ ꯂꯦ
ꯃꯥꯅꯦ ꯍ ꯍ ꯁꯣꯏꯍꯅꯕ ꯌꯥꯗꯦ
ꯃꯔꯨꯞꯀꯤꯗꯤ ꯀꯔꯃꯝ ꯀꯔꯝ ꯇꯧꯔꯤꯒꯦ ꯄꯔꯤꯈꯥꯕꯣ
ꯑꯩꯁꯨ ꯍꯨ ꯍꯟꯗꯛꯀꯤ ꯇꯥꯡ ꯀꯨꯟꯃꯥꯊꯣꯏꯗ ꯑꯃ ꯂꯩꯔꯤ ꯃꯁꯤ ꯊꯥꯗꯣꯛꯈ꯭ꯔꯗꯤ ꯑꯩꯁꯨ ꯋꯥꯏ ꯁꯪꯒꯅꯤ
ꯑꯦ ꯐꯥꯎꯅꯕ ꯊꯥꯔꯣ ꯍꯟꯗꯛꯇꯤ ꯁꯣꯏꯗꯅꯕ
ꯃꯥꯅꯤ ꯃꯥꯅꯤ ꯃꯔ ꯁꯣꯏꯕꯕ ꯅꯠꯇ
ꯐꯥꯎꯃꯤꯟꯅꯔꯁꯤ
ꯄꯨꯂꯞ ꯍꯦꯛ ꯑꯣꯏꯃꯤꯟꯅꯕꯗꯨꯅꯤ ꯅꯠꯇ꯭ꯔꯥ
ꯃꯥꯅꯤ ꯃꯥꯅꯤ ꯀꯔꯤꯕ ꯇꯧꯕꯅꯣ ꯐꯥꯠ ꯐꯥꯎꯗꯣꯛꯑꯒ ꯀꯔꯤꯀꯩꯅꯣ ꯅꯍꯥ ꯑꯣꯏꯅꯤꯩꯗ ꯂꯥꯡꯊꯣꯛꯎꯔꯣ ꯑꯗꯨꯁ
ꯃꯇꯝꯁꯦ ꯍꯥꯎꯒ ꯃꯦꯅꯦ ꯃꯔꯔꯕꯨ ꯅꯪꯕꯣ ꯋꯥꯈꯜ ꯈꯔ ꯈꯔ ꯃꯔꯨꯞꯅ ꯀꯔꯤ ꯍꯤꯗꯥꯛ ꯅꯨꯡꯗꯥꯡ ꯈꯛꯇꯅ ꯋꯥꯈꯜꯗ ꯈꯔ ꯅꯨꯡꯉꯥꯏꯊꯣꯛꯅꯤꯁꯨ ꯅꯠꯇ꯭ꯔꯦ ꯑꯁ ꯃꯔꯨꯞ ꯑꯦꯛꯖꯥꯝ ꯐꯥꯎꯅꯕ ꯇꯧꯈꯣ